ꯌꯦꯁ
ꯇꯔꯥꯔꯕꯣ
ꯇꯥꯏꯦ
ꯑ ꯅ ꯑꯗꯨꯒꯤꯁꯨ ꯃꯌꯥꯏ ꯅꯨꯡ ꯑꯩ ꯉꯥꯡꯈꯣꯏꯁꯤ ꯅꯡ ꯁꯦꯡꯅ ꯇꯥꯕ꯭ꯔꯣ ꯍꯪꯉꯤꯕꯁꯦ ꯕꯣꯏꯁꯁꯦ ꯃꯌꯦꯛ ꯁꯦꯡꯅ ꯇꯥꯕ꯭ꯔꯕ
ꯑ ꯀꯥꯏ ꯅꯨꯗ ꯀꯥꯏꯌꯦ ꯍꯣꯏ
ꯑꯩꯅ ꯉꯥꯡꯉꯤꯁꯤꯗꯦ ꯃꯌꯦꯛ ꯁꯦꯡꯅ ꯇꯥꯕ꯭ꯔꯥꯒ ꯑꯣ ꯀꯩꯅꯣꯅꯦ
ꯇꯥꯏ ꯍꯕ ꯑꯪ
ꯑꯗꯨꯗ ꯆꯪꯉꯣ ꯑꯗꯨꯒ ꯃꯥꯒꯤ ꯃꯦꯟꯗꯣ ꯃꯤꯅ ꯉꯁꯤꯗ ꯇꯞꯄꯤ ꯆꯩ ꯂꯥꯛꯅꯅꯤꯅ
ꯇꯥꯏ ꯍꯥꯏꯔꯒ
ꯀꯅꯥꯗꯅꯣ ꯅꯪ ꯇꯥꯔꯤꯗꯨꯕꯣ
ꯅꯉꯣꯟꯗꯅꯦ ꯇꯥꯔꯤꯁꯦ
ꯑꯣ ꯑꯗꯨ ꯑꯩ ꯍꯥꯏꯗꯤ ꯀꯩꯅꯣꯗ ꯆꯪꯉꯣ ꯑꯗꯨꯒ ꯄꯦꯃꯦꯟꯗꯣ ꯄꯦꯃꯦꯜ ꯁꯣꯝ ꯅꯥꯀꯟ ꯃꯊꯛꯀꯤꯗ ꯌꯥꯎꯋꯤꯗꯅ ꯔꯥꯏꯠ ꯁꯥꯏꯗꯠꯇ
ꯎꯝ ꯎꯝ
ꯑꯗꯨꯒꯤ ꯄꯦꯃꯦꯜꯗꯨꯗ ꯆꯪꯁꯤꯜꯂꯣ ꯑꯗꯨꯗ ꯅꯪ ꯀꯩꯅꯣ ꯌꯨ ꯄꯤ ꯑꯥꯏ ꯄꯤꯟ ꯍꯥꯞꯄ ꯌꯥꯔꯕ ꯌꯥꯗ꯭ꯔꯤꯕ ꯌꯦꯡꯉꯣ ꯆꯦꯛ ꯇꯧꯑꯣ
ꯈꯋꯥꯏ ꯃꯔꯨ ꯕꯦꯛ ꯍꯟꯕꯗꯣ ꯌꯥꯗ꯭ꯔꯦ
ꯑꯣ ꯐꯔꯦ ꯑꯗꯨꯗꯤ ꯑꯗꯨꯗꯤ ꯕꯦꯛ ꯍꯟꯕ ꯌꯥꯗꯔꯒꯗꯤ ꯀꯩꯅꯣ ꯇꯧꯔꯣ ꯑꯗꯣ ꯍꯧꯖꯤꯛ ꯅꯣꯏ ꯅꯣꯏ ꯑꯗꯨꯒꯤ ꯀꯩꯅꯣꯒꯤꯗꯨ ꯀꯥꯏ ꯖꯒꯥꯗꯅꯣ ꯊꯥꯔꯤꯅꯣ ꯃꯐꯝꯅ ꯆꯥꯡꯂꯕ ꯊꯥꯏꯕ
ꯀꯩꯅꯣꯗꯅꯤꯗ ꯐꯣꯟ ꯃꯣꯏꯗꯤ ꯃꯥꯗꯔꯕꯣꯔꯠ ꯀꯩꯀꯥ ꯂꯧꯕꯝ ꯂꯩꯌꯦꯕꯀꯣ ꯇꯣꯉꯥꯟꯅ ꯇꯥꯔꯕꯣ ꯑꯗꯨꯗ
ꯇꯥꯏꯅꯦ ꯇꯥꯏꯅꯦ ꯍꯥꯏꯌꯨꯅꯦ ꯎꯝ ꯑꯦꯅꯤ ꯑꯦꯅꯤ ꯑꯗꯨꯝ ꯀꯩꯅꯣ ꯇꯧꯕ ꯌꯥꯕ꯭ꯔꯕ ꯍꯥꯥ
ꯑꯗꯨ ꯊꯥꯈꯤꯕ ꯑꯦꯟꯗ꯭ꯔꯣꯏꯗ ꯅꯠꯇꯕꯗꯣ ꯇꯥꯕꯔꯣ ꯑꯗꯨꯒꯨꯝꯕꯗꯗꯤ ꯌꯥꯗ꯭ꯔꯦꯕ ꯑꯗꯣ ꯀꯤꯄꯦꯗ ꯀꯤꯄꯦꯗꯁꯨ ꯂꯧꯕꯝꯗꯤ ꯂꯩ ꯑꯗꯣ ꯀꯤꯄꯦꯗꯀꯤꯁꯨ ꯑꯩ ꯍꯡꯅꯈꯤꯗꯣꯏꯅꯦꯕ ꯀꯤꯄꯦꯗ ꯑꯩꯉꯣꯟꯗ ꯈꯔ ꯂꯩꯑꯦꯕ ꯌꯥꯗꯕ ꯑꯗꯣ ꯀꯤꯄꯦꯗꯇꯣ
ꯀꯤꯄꯦꯠꯇꯤ ꯑꯩꯁꯨ ꯂꯩꯔꯝꯒꯅꯤꯅꯦ ꯀꯤꯄꯦꯠꯇꯤ ꯌꯨꯝꯗ ꯑꯩꯒꯤ ꯃꯉꯥ ꯃꯉꯥ ꯇꯔꯨꯛꯄꯨ ꯂꯩꯔꯝꯒꯅꯤꯅꯦ
ꯎꯝ ꯑꯗꯣ ꯂꯩꯔꯒꯗꯤ ꯂꯩꯔꯒꯗꯤ ꯂꯨꯄꯥ ꯀꯤꯄꯦꯠꯇꯤ ꯌꯥꯝ ꯍꯥꯏꯔꯛꯑꯣꯏ ꯀꯤꯄꯦꯠꯇꯤ ꯂꯨꯄꯥ ꯌꯥꯡꯈꯩꯒꯨꯝꯕ ꯑꯗꯨꯃꯥꯏꯅ ꯑꯣꯏꯔꯛꯑꯅꯤ ꯌꯥꯡꯈꯩꯒꯨꯝꯕ ꯅꯠꯇ꯭ꯔꯒ ꯀꯨꯟ ꯀꯨꯟꯊ꯭ꯔꯥꯒꯨꯝꯕ
ꯎꯝ ꯑꯣ ꯑꯗꯣ ꯑꯗꯨ ꯀꯩꯅꯣ ꯇꯧ ꯇꯥꯔꯒꯁꯨ ꯑꯗꯨꯝ ꯌꯥꯗꯕ ꯄꯣꯠꯇꯤ ꯇꯥꯔꯒ ꯂꯩꯕ ꯄꯣꯠꯇꯨꯗꯤ ꯀꯩꯅꯣ ꯇꯧ ꯌꯥꯏꯗꯅ ꯍꯥꯏꯗꯤ ꯑꯩꯉꯣꯟꯗ ꯑꯦꯝ ꯑꯥꯏ ꯁꯦꯔꯤꯁ ꯑꯃ ꯑꯅꯤ ꯂꯩꯔꯝꯗꯧ ꯃꯥꯜꯂꯦ ꯑꯗꯨꯒ ꯌꯨꯝꯗ ꯑꯦꯝ ꯑꯥꯏꯗ ꯑꯅꯤ ꯑꯃꯒ ꯁꯥꯝꯁꯨꯡꯗ ꯈꯔ ꯑꯃꯔ ꯑꯅꯤꯔ ꯑꯗꯨꯃꯥꯏꯅ ꯂꯩꯔꯝꯗꯧ ꯃꯥꯜꯂꯦ ꯂꯩꯔꯤꯕ ꯂꯩꯇꯕ꯭ꯔ ꯈꯡꯗꯦꯅꯦ ꯑꯩ ꯃꯃꯥꯡꯗꯗꯤ ꯀꯩꯅꯣ ꯇꯧꯗꯤ ꯇꯧꯈꯤꯕꯅꯤꯅꯦ ꯏꯁꯤꯡ ꯆꯥꯎꯕꯗ ꯌꯥꯎꯈ꯭ꯔꯕ ꯖꯥꯠꯂ ꯂꯩꯗꯤ ꯂꯩꯒꯨꯝ ꯇꯧꯕꯅꯦ
ꯑꯣ ꯑꯗꯣ ꯅꯪꯉꯣꯟꯗ ꯂꯩꯔꯗꯤ ꯐꯣꯟꯗꯣ ꯄꯨꯈꯠꯂꯛꯑꯣ
ꯍꯣꯏ ꯑꯩ ꯌꯨꯝ ꯃꯊꯪ ꯌꯨꯝ ꯀꯨꯝ ꯀꯥꯟꯗ ꯑꯣꯏꯅ ꯇꯧꯔꯛꯑꯒꯦ ꯑꯗꯨ ꯑꯝꯇ ꯆꯦꯛ ꯇꯧꯔꯛꯀꯦ ꯑꯗ ꯑꯩꯒꯤꯗꯣ ꯀꯩ ꯑꯩꯁꯨ ꯊꯥꯗꯣꯛꯀꯦꯗ ꯇꯧꯕꯅꯦꯕꯀꯣ ꯑꯗ ꯑꯩ ꯗꯥꯏꯔꯦꯛ ꯑꯣꯏꯅ
ꯀꯣꯜ ꯇꯧꯕ ꯍꯣꯏ
ꯃꯣꯏ ꯄꯩꯁꯥꯗꯣ ꯈꯤꯇꯪ ꯂꯣꯏ ꯇꯤꯠ ꯂꯥꯎꯅ ꯀꯩꯅꯣ ꯇꯧꯕꯗꯨ ꯑꯃꯛ ꯄꯥꯝꯃꯨꯔꯤꯕꯅꯤꯅꯦ
ꯇꯤꯠ ꯂꯥꯎꯕꯒꯥꯢꯌꯦ ꯅꯪ ꯄꯥꯏꯅꯗꯕ ꯁꯦꯝꯕꯗ ꯊꯣꯛꯑꯣꯏꯗꯕꯗꯨꯗ ꯅꯝꯁꯤꯜꯂꯒ ꯅꯪ ꯂꯩꯔꯒ ꯅꯪ ꯀꯩꯗꯧꯒꯦ ꯍꯥꯏꯅꯣꯕ ꯑꯩꯅ ꯍꯥꯏꯗꯤ
ꯑꯗꯨꯗ ꯑꯩ ꯑꯩ ꯃꯉꯣꯟꯗꯒꯤ ꯐꯣꯔꯃꯦꯠꯁꯨ ꯈꯔ ꯂꯧꯊꯣꯛꯀꯗꯕ ꯂꯩ ꯑꯗꯨꯗ ꯑꯩ ꯗꯤꯁꯄ꯭ꯂꯦꯁꯤ ꯆꯦꯟꯖ ꯇꯧꯗ ꯇꯥꯔꯒꯗꯤ ꯄꯣꯠꯇꯣ ꯑꯃꯨꯛ ꯌꯥꯔꯣꯏꯗꯣꯏꯅꯤꯅ ꯈꯜꯂꯤꯅꯦ ꯑꯩꯁꯦ
ꯅ ꯅ ꯅꯪꯒꯤꯗꯨꯗꯤ ꯑꯅꯤꯃꯛꯇ ꯑꯗꯨꯝ ꯀꯟꯁꯤꯜꯂ ꯊꯝꯕꯩ ꯃꯑꯣꯡꯅꯦꯕ ꯁꯦꯝꯕꯁꯦ ꯁꯦꯝꯕꯔꯁꯨ ꯁꯦꯝꯗꯦ ꯑꯗꯨꯗꯤ ꯗꯤꯁꯄ꯭ꯂꯦ ꯗꯣ ꯁꯦꯝꯖꯤꯜꯂꯣ ꯅꯪꯒꯤ ꯇ꯭ꯔꯥꯟꯁꯐꯔ ꯇꯧꯒꯗꯕ ꯅꯪꯒꯤ ꯐꯥꯏꯜꯈꯩꯗꯣ ꯇ꯭ꯔꯥꯟꯁꯐꯔ ꯇꯧꯊꯣꯛꯈ꯭ꯔꯣ ꯑꯗꯨꯒ ꯄ꯭ꯂꯦꯠꯁꯦ ꯃꯣꯏ ꯃꯃꯜꯗꯣ ꯍꯟꯖꯜꯍꯧꯔꯒ ꯂꯪ ꯂꯨꯄꯥ ꯂꯤꯁꯤꯡ ꯑꯃ
ꯑ ꯑꯗꯨꯑꯣꯏꯗꯤ ꯗꯤꯁꯄ꯭ꯂꯦ ꯗꯤꯁꯄ꯭ꯂꯦ ꯁꯦꯝꯈꯤꯕ ꯑꯣꯏꯇꯥꯔꯗꯤ ꯑꯦꯛꯁꯆꯦꯟꯖ ꯇꯧꯗꯣꯏꯕ ꯐꯣꯟꯗꯣ ꯍꯥꯏꯗꯤ ꯑꯗꯨꯗꯩ ꯄꯩꯁꯥ ꯈꯔ ꯍꯥꯞꯄꯒ ꯐꯣꯟ ꯑꯦꯛꯁꯆꯦꯟꯖ ꯇꯧꯒꯦ ꯌꯥꯗꯣꯏꯕ
ꯇꯥꯏꯅ ꯍꯥꯏ ꯁꯨ ꯂꯧꯨ ꯀꯅꯤ ꯍꯥꯏ
ꯑꯣꯟꯗꯔꯗꯣ ꯂꯧꯊꯣꯛꯑꯦꯗꯅ ꯑꯗꯨꯒꯅꯦ ꯃꯥꯗꯔꯕꯣꯠꯇꯨꯗꯤ ꯗꯨ ꯁꯨꯝ ꯦꯔꯥ ꯂꯩꯗꯣꯏꯅꯤꯅꯦ ꯃꯤ ꯑꯇꯣꯞꯄꯗꯧ ꯍꯥꯞꯄꯗꯧ ꯌꯥꯔꯣꯏꯗꯣꯏꯅꯤ ꯃꯤꯅꯦ ꯑꯁ ꯈꯪꯗꯗ ꯏꯆꯦꯟꯅ ꯆꯦꯠꯟꯅ ꯁꯤꯖꯤꯠ ꯅꯥꯁꯤ ꯇꯣꯏꯅ ꯇꯧꯔꯅꯤꯅ ꯊꯕꯛ ꯇꯧꯔꯅꯤꯅ ꯌꯦꯒꯦ ꯇꯖꯕꯖꯗꯤ
ꯑꯩꯕ ꯖꯟꯇꯨ ꯃꯌꯥꯝꯗꯣ ꯍꯧꯒꯠꯅꯈ꯭ꯔꯕꯣ
ꯑ ꯍꯥꯎꯗꯤ ꯍꯅꯦ ꯑꯔ ꯀꯩꯅꯣ ꯅꯣꯏ ꯅꯪꯒꯥꯔꯤ ꯅꯪ ꯒꯥꯔꯤ ꯊꯧꯔꯤꯅꯣ ꯀꯥꯏ ꯇꯧꯔꯤꯅꯣ
ꯛꯟ ꯇꯥꯕ꯭ꯔꯥ
ꯎꯝ ꯑꯩꯅꯁꯨꯒꯥꯔꯤ ꯃꯈꯣꯟꯗ ꯑꯩꯅ ꯆꯠꯂꯛꯀꯥꯟ ꯕꯦꯛꯒ꯭ꯔꯥꯎꯟ ꯕꯣꯏꯁꯇꯨ ꯀꯩꯅꯣ ꯇꯧꯗꯅꯕ ꯃꯥꯅ ꯇꯧꯔꯒ ꯕꯦꯛꯒ꯭ꯔꯥꯎꯟ ꯕꯣꯔ ꯁꯨꯝ ꯇꯥꯟꯁꯤꯜꯂꯛꯄꯗꯨꯔꯅꯦꯅ ꯍꯪꯉꯤꯁꯤꯦ ꯃ ꯃ꯭ꯔꯇ ꯊꯂꯔꯥꯎ
ꯕ꯭ꯂꯨꯇꯨꯠ ꯍꯥꯞꯄꯦ ꯕ꯭ꯂꯨꯇꯨꯠ ꯍꯥꯞꯇꯗꯤ ꯋꯥꯔꯤꯁꯤꯅꯅꯥꯞ ꯇꯥꯔꯣꯏꯌꯦ
ꯑꯗꯨꯅ ꯑꯗꯨꯅ ꯈꯪꯗꯅꯤꯅ ꯀꯣꯛ ꯋꯥꯕꯣꯟꯗ ꯕꯦꯛꯒ꯭ꯔꯥꯎꯟ ꯀꯣꯏꯁ ꯑꯃ ꯇꯧ ꯂꯩꯕꯗꯨꯥꯔꯩꯅ ꯍꯪꯉꯁꯤꯦ
ꯍꯣꯏ ꯃꯅꯤ ꯀ꯭ꯔꯣ ꯀ꯭ꯔꯣ ꯀ꯭ꯔꯣ ꯀ ꯀꯦꯗ
ꯑ ꯀꯩ ꯑ ꯀꯩ ꯇꯧꯂ ꯅꯠꯇ꯭ꯔꯕ ꯕꯦꯡꯀꯗ ꯔꯖꯅ ꯑꯣ ꯅꯪ ꯀꯩꯅꯣꯁꯤꯕꯨ ꯑꯁ ꯑꯁꯣꯝꯒꯤꯗꯨꯣ ꯑꯃꯨꯛ ꯃꯥꯅ ꯀꯩꯅꯣ ꯇꯧꯔꯔꯕ ꯑ
ꯀ ꯄꯩꯁꯥꯗꯣꯐꯔ ꯇꯔꯔꯕꯦꯁꯅꯥꯀꯟꯒꯤ ꯀꯥꯡꯕꯨꯗꯣ
ꯑꯥ
ꯑꯆꯥꯗꯣ ꯈꯔ ꯍꯥꯎꯔꯛꯇꯕ ꯑꯗꯨꯗꯨꯗꯤ ꯑꯩꯅ ꯅ ꯐꯨꯊꯕ
ꯑ
ꯑꯁꯣꯝꯗ ꯊꯝꯕꯗꯣ ꯈꯔ ꯉꯥꯡꯅꯖꯔꯁꯨ ꯑꯁꯣꯝꯗꯅ ꯑꯃꯨꯛ ꯒꯥꯔꯤꯗꯣ ꯊꯧꯅꯖꯕꯗ ꯑꯗꯨꯝꯛ ꯈꯔ ꯐꯩꯌꯦꯕ
ꯑꯥ
ꯃꯗꯨꯒꯤ ꯑꯁ ꯑꯃꯅ ꯑꯃꯨꯛ ꯐꯧ ꯑꯃꯅ ꯑꯃꯨꯛ ꯐꯧ ꯍꯌꯦꯡ ꯑꯩꯉꯣꯟꯗ ꯒꯥꯔꯤꯗꯨꯣ ꯌꯧꯔꯛꯄꯗ ꯒꯥꯔꯤꯗꯣ ꯍꯩꯅꯣꯣꯟ ꯇꯧꯔꯣ ꯍꯦꯩꯅꯣꯣꯟ ꯇꯧꯔꯛꯄ ꯌꯥꯝ
ꯑꯁ ꯇꯧꯕꯕꯨ ꯇꯧꯗꯤ ꯇꯧꯗꯣꯔꯑꯅꯤ ꯁꯣꯏꯗ꯭ꯔꯅꯤ
ꯄ ꯌꯥꯃꯦꯕ
ꯇꯔꯦ
ꯅꯨꯡꯖꯦꯜ ꯑꯣꯏꯅ ꯐꯪꯉꯦ ꯐꯖꯅ ꯆꯦꯛꯛꯇꯨ ꯇꯧꯔꯝꯃꯣꯏꯕ ꯃꯣꯏ ꯒꯥꯔꯤ ꯊꯥꯎ ꯍꯥꯞꯆꯤꯜꯂꯛ ꯈꯣꯡ ꯄꯨꯈꯠꯆꯅꯦꯕ ꯃꯣꯏꯗꯤ
ꯑꯥ
ꯌꯥꯎꯔꯤꯕ꯭ꯔꯥ ꯈꯣꯠꯂꯤꯕ꯭ꯔꯥ ꯒꯥꯔꯤ ꯃꯄꯜ ꯇꯧꯄ꯭ꯔꯥ ꯃꯣꯏꯗꯤ ꯑꯗꯨ ꯌꯦꯡꯕꯗꯦ ꯃꯣꯏꯗꯤ ꯃꯣꯏ ꯍꯧꯒꯠꯂꯜꯂꯣꯏꯨꯔꯦꯅ ꯁꯨꯃꯥꯏꯀꯠ ꯆꯠꯅꯤꯡꯕ ꯌꯥ
ꯎꯝꯥꯎꯗꯤ ꯄꯥꯎꯗꯤ ꯄꯥꯎꯕꯨꯗꯤ ꯃꯌꯥꯝ ꯌꯧꯔꯛꯝꯒꯅꯤ ꯈꯪꯉꯦꯅꯦ ꯄꯥꯎꯕꯗꯤ ꯃꯌꯥꯝ ꯌꯧꯔꯝꯒꯅꯦꯕ
ꯑꯩ ꯄꯥꯎꯉ
ꯍꯥꯏꯗꯤ ꯅꯪ ꯒꯥꯔꯤ ꯄꯨꯈꯤꯕꯒꯤ ꯋꯥꯅꯤꯗ
ꯃꯥꯃꯅ ꯋꯥꯃ ꯃꯨꯝꯅꯦ ꯅ ꯃꯥꯏꯖꯨ ꯇꯉꯥꯏ ꯐꯗꯕꯒꯤ ꯃꯥꯗꯣ ꯑꯩꯅ ꯈꯪꯗ꯭ꯔꯦꯗ ꯁꯤꯅꯤ ꯄꯨꯟꯁꯤ ꯍꯥꯏꯖꯦ ꯍꯦ ꯄꯨꯟꯁꯤ ꯉꯛꯏꯗꯀꯣ ꯅꯪꯁꯤ
ꯑꯣ ꯐꯔꯦ ꯐꯔꯦ ꯑꯗꯨꯗꯤ ꯅꯪꯖꯨ ꯆꯠꯊꯣꯛꯑꯣ ꯑꯩ ꯊꯝꯃꯒꯦ ꯇꯥꯕ꯭ꯔꯣ ꯑꯣ ꯇꯥꯕꯔꯣ ꯇꯥꯔꯤꯕ ꯀꯔꯤ
ꯃꯣꯏꯅ ꯌꯥꯗ꯭ꯔꯕ ꯐꯣꯟ ꯃꯣꯏꯅ ꯂꯪꯊꯣꯛꯄꯒꯨꯝꯕ ꯂꯩꯗꯅ
ꯑꯥ
ꯑꯗꯨꯒꯨꯝꯕꯗ ꯂꯧꯈꯠꯂꯛꯄꯗꯨ ꯀꯩꯁꯨ ꯀꯥꯏꯗꯦꯗꯅ
ꯌꯥꯏꯌꯦ ꯌꯥꯏꯌꯦ ꯑꯩ ꯍꯪꯉꯛꯀꯦ ꯃꯨꯛ ꯕꯥꯥꯏ ꯀꯩꯅꯣ ꯇꯧꯅꯔ
ꯑꯦ ꯇꯥ ꯍꯥꯏꯗꯤ ꯂꯪꯊꯣꯛꯑꯒ ꯇꯥꯔ ꯂꯩꯊꯍꯧꯕꯁꯦ ꯑꯦ ꯏꯅꯦ ꯅꯪꯒꯤꯗꯤ ꯆꯥꯕꯅꯤꯁꯦ ꯂꯪꯊꯣꯛ ꯂꯩꯊꯍꯧꯕꯁꯦ ꯑꯩ ꯂꯩꯕꯤꯔꯒꯦꯁꯦ ꯑꯌꯥꯗꯕ ꯗꯣ ꯑꯩ ꯂꯨꯄꯥ ꯆꯥꯝ ꯊꯣꯛ ꯄꯤꯁꯜꯂꯣ ꯐꯣꯟꯗꯣ ꯂꯧꯈꯠꯂꯣ ꯑꯗꯩ ꯅꯪ ꯊꯣꯛꯅꯀꯥꯟꯗ ꯌꯣꯟꯊꯣꯛꯄꯗ ꯑꯗꯨꯝ ꯂꯨꯄꯥ ꯁꯣꯝ ꯆꯥꯟꯕꯤꯒ ꯇꯥꯟꯅꯔꯖꯨ ꯅꯪꯉꯣꯟꯗ ꯀꯌꯥ ꯂ ꯀꯥꯟꯅꯗꯣꯏꯖꯦ
ꯕꯤ ꯀꯩꯅꯣ ꯇꯧꯕ ꯌꯥꯏꯅꯦ ꯍꯥꯏꯗꯤ ꯑꯥ ꯑꯈꯣꯏꯒꯤ ꯑꯣꯟꯂꯥꯏꯟꯗ ꯑꯣꯏꯇꯥꯔꯒꯁꯨ ꯄꯣꯁ ꯁꯨꯝ ꯇꯧ ꯇꯧꯕ ꯂꯣꯏꯔꯦꯅꯦ
ꯃꯤ ꯃꯌꯥꯝ ꯑꯝ ꯊꯥꯒꯠꯄꯅꯤ ꯏꯕꯨꯡꯉꯣ ꯑꯩ ꯉꯔꯥꯡ ꯌꯦꯡꯉꯝꯃꯕꯅꯤ ꯏꯕꯨꯡꯉꯣ ꯍꯦꯠ ꯐꯣꯟ ꯂꯧꯖꯔꯤꯅ ꯃꯌꯥꯝ ꯄꯩꯒꯩ ꯂꯩꯍꯧꯕꯅꯤ
ꯎꯝ
ꯍꯣꯏ ꯁꯣꯝꯒꯤꯁ ꯁꯤ ꯃꯥꯏ ꯃꯥꯒꯤ ꯀꯩꯅꯣꯅꯦ ꯉꯝꯅ ꯉꯝꯅ ꯍꯥꯏꯗꯨꯅꯦ ꯇꯧꯅꯔꯤꯁꯤ
ꯀ꯭ꯌꯥꯒꯤꯅꯣ ꯍꯥꯏꯝꯅꯦ
ꯀꯔꯤ
ꯃꯤꯅꯤꯠ ꯀ꯭ꯌꯥꯒꯤꯅꯣ ꯍꯥꯏꯕ
ꯑꯩꯒꯤ ꯇꯦꯟ ꯇꯦꯟ ꯇꯦꯟ ꯇꯨ ꯇꯥ ꯀꯩꯅꯣꯅꯦ ꯑꯦꯠ ꯇꯨ ꯇꯦꯟ
ꯂꯣ
ꯑꯣ ꯑꯦꯠ ꯇꯨ ꯇꯦꯟ ꯑꯦꯠ ꯇꯨ ꯇꯦꯟ ꯑꯗꯨ ꯃꯥ ꯀꯩꯅꯣ ꯇꯧꯔꯣ ꯍꯣꯔꯦꯟ ꯑꯃꯨꯛ ꯐꯖꯟ ꯇꯧꯔꯁꯦ ꯅꯪ ꯅꯣꯏꯁ ꯇꯣ ꯌꯥꯝ ꯕꯦꯔꯥ ꯀꯥꯔꯅꯤ ꯍꯣꯔꯦꯟ
ꯃꯤꯅꯤꯠ ꯇꯔꯥꯗꯤ ꯐꯥꯔꯦ ꯀꯩꯅꯣ ꯆꯞ ꯆꯥꯔꯦ ꯀꯩꯅꯣ ꯆꯞ ꯆꯥꯔꯦ ꯃꯤꯅꯤꯠ ꯇꯔꯥ
ꯑꯗꯣ ꯑꯩꯅ ꯍꯥꯏꯗꯤ ꯅꯣꯏꯁ ꯇꯨ ꯅꯣꯁꯇꯨ ꯅꯣꯁꯇꯨ ꯌꯥꯝ ꯐꯖꯅ ꯂꯩꯌꯦꯕ ꯍꯣꯔꯦꯟ ꯀꯣꯟꯅ ꯁꯥꯟꯅꯔꯁꯦꯕ
ꯍꯣꯏ ꯇꯥꯛꯁꯄꯨꯗꯤ ꯀꯝꯄ꯭ꯂꯤꯠ ꯑꯣꯏꯔꯝꯃꯅꯤ ꯌꯥꯔꯦ ꯏꯕꯨꯡꯉꯣ ꯃꯤꯅꯤꯠ ꯇꯔꯥ ꯐꯥꯔꯦ
ꯊꯝꯊꯝ